ꯎꯝ ꯎꯝ ꯑꯁ ꯏꯕꯥꯅꯤꯒꯤ ꯋꯥꯔꯤꯗꯣ ꯀꯥꯏꯗꯅꯣ ꯂꯩꯍꯧꯕꯗꯨ
ꯑꯩꯈꯣꯏ ꯀꯂꯥꯁ ꯏꯂꯚꯦꯟ ꯇꯨꯋꯦꯜꯕꯇ ꯂꯩꯥꯍꯧꯔꯦꯅꯦ ꯀꯂꯥꯁ ꯇꯨꯋꯦꯜꯕ ꯀꯂꯥꯁ ꯏꯂꯚꯦꯟ ꯇꯨꯋꯦꯜꯕ ꯀꯣꯚꯤꯠ ꯃꯇꯝꯗ ꯂꯩꯍꯧꯔꯦ
ꯑꯥ
ꯅꯪ ꯀꯩꯅꯣ ꯃꯥꯔꯛ ꯐꯪꯕꯗꯣ ꯀꯌꯥ ꯀꯌꯥꯅꯣꯕ ꯏꯂꯚꯦꯟ ꯇꯨꯋꯦꯜꯇ
ꯑꯩꯗꯤ ꯇꯨꯋꯦꯜꯞꯇꯗꯤ ꯁꯤꯛꯁꯇꯤ ꯁꯚꯦꯟ ꯐꯪꯉꯦ
ꯁꯤꯛꯁꯇ ꯁꯦꯚꯦꯟ
ꯑꯥ
ꯑꯁ ꯐꯩꯅꯦ ꯑꯩꯈꯣꯏꯗꯤ ꯐꯤꯐꯇꯤ ꯐꯥꯎ ꯌꯧꯗꯦꯗ
ꯍꯦ ꯍꯦ
ꯂꯣꯒ ꯏꯕꯥꯅꯤꯗꯤ
ꯁꯚꯦꯟꯇꯤ ꯌꯧꯔꯝꯃꯗꯤ ꯁꯕꯦꯟꯇꯤ ꯌꯧꯔꯝꯃꯗꯤ ꯏꯁꯥꯟ ꯎꯗꯦ ꯇꯧꯔꯝꯒꯗꯧꯕ꯫
ꯎꯝ ꯑꯩꯗꯤ ꯊꯥꯔꯠ ꯍꯥꯏꯔꯁꯨ ꯌꯥꯔꯦꯗ ꯑꯩꯒꯤ ꯄꯤꯁꯤꯗꯤ꯫
ꯑꯥ
ꯁꯦꯀꯦꯟꯕꯨꯗꯤ ꯁꯦꯀꯦꯟꯕꯨꯗꯤ ꯁꯦꯀꯦꯟꯅꯦ ꯑꯗꯨ ꯊꯥꯔꯠ ꯍꯥꯏꯔꯁꯨ ꯌꯥꯔꯦꯕ꯫ ꯨꯒꯨꯂꯥꯎ ꯏꯕꯅꯤꯗꯤ ꯍꯦꯍꯦ꯫
ꯌꯥꯑꯦ ꯌꯥꯑꯦ꯫
ꯁꯤꯛꯁꯇꯤ ꯁꯦꯚꯦꯟꯇꯤ ꯌꯧꯔꯗꯤ ꯑꯩꯗꯤ ꯑꯇꯣꯞꯄ ꯏꯁꯇꯦꯠꯇ ꯆꯠꯀꯅꯤ꯫ ꯎꯄꯥꯏ ꯂꯩꯇꯕꯒꯤ ꯑꯈꯣꯏ ꯑꯈꯣꯏ ꯀꯣꯂꯦꯖꯇ ꯇꯝꯕꯅꯦꯕ꯫
ꯑꯗꯣ ꯅꯪꯗꯤ ꯀꯤ ꯀꯃꯥꯏ ꯇꯧꯒꯅꯤ ꯍꯥꯏꯕꯅꯣ ꯍꯟꯗꯛꯁꯦ꯫
ꯈꯪꯗ꯭ꯔꯦꯅꯦ ꯑꯩꯖꯦ꯫ ꯏꯁꯥꯒꯤ ꯕꯤꯖꯤꯅꯦꯁ
ꯑ
ꯇꯧꯕꯅ ꯐꯒꯗ꯭ꯔꯅꯗꯤ ꯈꯜꯂꯤꯌꯦ ꯑꯗꯨ ꯈꯪꯗ꯭ꯔꯦꯗ꯫
ꯎꯝ
ꯑꯣꯏꯗ꯭ꯔꯗꯤ ꯅꯦꯛꯁ ꯏꯌꯥꯔ ꯃꯊꯪ ꯆꯍꯤꯗꯤ ꯃꯄꯥꯟꯗ ꯆꯠꯀꯅꯤ꯫
ꯌꯥꯏꯌꯦ ꯌꯥꯔꯦ꯫
ꯄ꯭ꯂꯥꯟꯁꯦ ꯌꯥꯝꯃꯥꯟꯕꯒꯤ ꯑꯁ ꯑꯁ ꯈꯪꯗ꯭ꯔꯦꯅꯦ ꯀꯔꯝꯕ ꯆꯠꯁꯦꯔꯥꯅ꯫
ꯉꯝꯗ꯭ꯔꯦ ꯑꯩꯁꯨ ꯑꯁ ꯑꯦꯜ ꯑꯦꯜ ꯕꯤꯒꯤꯁꯦ ꯂꯥꯏꯔꯤꯛꯇꯤ ꯄꯥꯗꯤ ꯄꯥꯔꯅꯤ ꯐꯖꯅꯗꯤ꯫
ꯅꯪ ꯑꯦꯃꯤꯁꯟ ꯇꯎꯔꯗꯤ ꯏꯝꯐꯥꯜꯗ ꯆꯍꯤ ꯑꯅꯤꯔꯥ?
ꯑꯍꯨꯝ꯫
ꯑꯍꯨꯝꯔ?
ꯑꯥ
ꯑꯍꯨꯝꯗ ꯑꯍꯨꯝ ꯐꯥꯎ꯫ ꯑꯍꯨꯝ ꯍꯥꯏ ꯑꯍꯨꯝꯗꯤ ꯇꯨꯊꯥꯎꯖꯟ ꯇ꯭ꯋꯦꯟꯇꯤ
ꯥꯅꯥꯏꯠ ꯑꯥ
ꯅꯥꯏ ꯍꯣꯏꯗꯤ ꯇꯨꯊꯥꯎꯖꯟ ꯇ꯭ꯋꯦꯟꯇꯤ ꯅꯥꯏꯟꯗꯗꯤ ꯌꯨꯝ ꯄꯥꯜꯂꯅꯤꯗ꯫
ꯑꯁ ꯈꯜꯂꯨꯔꯒꯗꯤ ꯃꯊꯥ ꯁꯥꯏꯅꯦ꯫
ꯏꯁ ꯏꯝꯐꯥꯜꯗ ꯆꯍꯤ ꯑꯍꯨꯝ ꯑꯃꯨꯛꯀ ꯑꯁ ꯂꯩꯌꯣ ꯍꯥꯏꯔꯗꯤ ꯑꯩꯗꯤ ꯉꯝꯃꯣꯏ꯫
ꯑꯇꯣꯞꯄꯗꯁꯨ ꯆꯠꯅꯤꯡꯉꯤꯅꯦ ꯑꯇꯧꯞꯕ ꯏꯁꯇꯦꯗꯁꯨ꯫
ꯑꯩꯗꯤ ꯆꯠꯂꯨꯔꯕꯅꯤꯅ ꯀꯥꯏꯗ꯭ꯔꯦꯗ꯫ ꯃꯄꯥꯟꯗ ꯗꯦꯜ ꯗꯦꯜꯂꯤꯒꯨꯝꯕꯗ ꯏꯟꯇꯔꯟ ꯇꯧꯋꯦ ꯍꯥꯏꯔꯁꯨ꯫ ꯗꯥꯏꯔꯦꯛ ꯆꯠꯄ ꯌꯥꯔꯦ ꯍꯥꯏꯗꯤ ꯗꯦꯂꯤꯗꯤ ꯑꯩ ꯂꯣꯏꯅ ꯈꯪꯈ꯭ꯔꯦꯕ ꯍꯧꯖꯤꯛꯇꯤ꯫
ꯅꯪ ꯆꯍꯤ ꯑꯃꯗꯤ ꯐꯕ꯭ꯔꯥꯅꯦ ꯗꯦꯜꯂꯤꯗ ꯂꯩꯕꯗꯨ?
ꯆꯍꯤ ꯑꯃ ꯈꯔ ꯍꯦꯜꯂꯦ꯫
ꯈꯔ ꯍꯦꯂꯦꯀꯣ꯫
ꯑꯥ
ꯎ ꯀ꯭ꯔꯤꯁꯃꯁꯗꯁꯨ ꯊꯣꯛꯇꯦꯀꯣ ꯅꯪ ꯅꯍꯥꯟ ꯑ ꯑꯆ ꯆꯠꯄꯗꯨ ꯑꯥ꯫ ꯗꯨꯒꯤꯅꯦꯕ ꯍꯥꯏꯗꯤ ꯏꯟꯐꯥꯃꯞ ꯄꯥꯟ ꯆꯇ꯭ꯔꯤꯌꯦ ꯑꯁꯝꯕꯨꯗꯤ ꯆꯜꯂꯨꯔꯦ ꯑꯁꯥꯝ ꯀꯩꯅꯣ ꯇꯤ ꯒꯥꯔꯗꯦꯟ ꯂꯩꯕꯗꯨ ꯑ ꯇꯤ ꯒꯥꯔꯗꯦꯟ ꯂꯩꯕꯗꯨ ꯆꯤꯜꯆꯥꯔꯗꯅꯠ ꯆꯤꯜꯆꯥꯔꯗꯔꯣ ꯆꯤꯜꯆꯥꯔꯗꯅꯦ ꯅꯠꯇ꯭ꯔꯣ
ꯁꯤꯜꯆꯔꯗ ꯁꯤꯜꯆꯔꯗꯁꯨ ꯂꯩꯌꯦ ꯌꯥꯝ ꯂꯩꯕꯅꯦ ꯑꯁꯥꯝꯗꯗꯤ
ꯆꯥ ꯀ꯭ꯋꯥꯏꯗꯒꯤ ꯆꯥꯎꯕꯗꯨ
ꯈꯪꯗꯦꯗ ꯈ꯭ꯋꯥꯏꯗ ꯆꯥꯎꯕꯗꯤ ꯆꯥꯎꯗꯤ ꯆꯥꯎꯕꯅꯦ ꯁꯤꯜꯆꯔꯗ ꯂꯩꯕ
ꯀ꯭ꯋꯥꯏꯗꯒꯤ ꯆꯥꯎꯕꯗꯨ ꯍꯣꯏ ꯆꯠ ꯑꯃꯔꯛꯇꯤ ꯆꯠꯇꯤ ꯆꯠꯂꯨꯔꯦꯕ
ꯆꯦꯔꯥꯄꯨꯟꯖꯤ ꯍꯥꯏꯕ꯭ꯔꯥ
ꯅꯠꯇꯦꯍꯦ ꯆꯦꯔꯥꯄꯨꯟꯖꯤꯗꯤ ꯁꯤ ꯀꯩꯅꯣꯗꯅꯦꯍꯦ ꯃꯦꯒꯥꯂꯩꯌꯥꯗꯅꯦꯍꯦ ꯀꯣꯏꯗꯒꯦ ꯔꯦꯅꯦꯁ ꯃꯐꯝꯗꯨ
ꯑꯗꯨꯗꯤ ꯃꯣꯁꯤꯟꯔꯝꯅ ꯃꯣꯁꯤꯅꯝ ꯅꯠꯇ꯭ꯔꯣ
ꯑꯦꯡꯔꯝꯒ ꯆꯦꯔꯥꯄꯨꯟꯖꯤꯅꯦꯕ
ꯑ
ꯆꯦꯔꯥꯄꯨꯟꯖꯤꯗꯒꯤ ꯃꯥꯎꯟꯁꯤꯔꯝꯃ ꯈꯔ ꯍꯦꯜꯂꯦ ꯑꯗꯨꯝ ꯄꯨꯟꯅ ꯍꯥꯏꯕꯅꯤꯗ ꯆꯦꯔꯥꯄꯨꯨꯟꯖꯤꯒ ꯃꯥꯎꯟꯁꯤ ꯍꯤꯡꯗꯥꯝ ꯍꯥꯏꯕꯗꯨ ꯑꯅꯤꯗ ꯑꯗꯨꯝ ꯄꯨꯟꯅ ꯍꯥꯏꯕꯅꯤꯗ ꯋꯦꯠꯇꯦꯁ ꯍꯥꯏꯕ꯭ꯔꯥ ꯔꯦꯟꯅꯦꯁ ꯍꯥꯏꯕ꯭ꯔꯥ
ꯔꯦꯅꯦꯁ
ꯎꯝ ꯎ ꯔꯦꯅꯦꯁ ꯑꯣꯏꯔꯗꯤ ꯋꯦꯇꯦꯁ ꯑꯣꯏꯗꯅ
ꯎꯝ ꯈ꯭ꯋꯥꯏꯗ ꯅꯣꯡ ꯆꯨꯕ ꯍꯥꯏꯇꯥꯔꯦ ꯑꯗꯨꯒꯤꯅꯤꯗ
ꯇꯤꯞ ꯃꯦꯒꯂꯩꯌꯥ ꯃꯦꯒꯂꯩꯌꯥꯗꯅꯦ ꯅꯣꯡꯃ ꯀꯩꯅꯣ ꯆꯠꯁꯦ ꯂꯣꯛꯇꯥꯛꯇ
ꯆꯠꯁꯤꯅꯦ ꯂꯣꯛꯇꯛꯇꯤ
ꯆꯠꯅꯤꯡꯗ꯭ꯔꯣ
ꯆꯠꯁꯤꯅꯦ ꯆꯠꯁꯤꯅꯦ
ꯏꯁ ꯅꯪ ꯆꯠ ꯆꯠꯇꯤ ꯆꯠꯂꯕꯣ ꯂꯧꯇꯥꯛ
ꯆꯠꯇ꯭ꯔꯤ ꯃꯅꯤꯡꯒꯤꯗꯤ ꯆꯠꯂꯦ ꯈꯣꯡ ꯈꯣꯡꯅ ꯆꯠꯂꯦꯕ ꯑꯩ ꯂꯣ
ꯑꯣ ꯑꯩꯁꯨ ꯆꯇ꯭ꯔꯤꯅꯦ ꯆꯍꯤ ꯃꯉꯥ ꯇꯔꯨꯛ ꯏꯝꯐꯥꯜꯗ ꯂꯩꯔꯁꯨ ꯑꯃꯔꯛ ꯐꯥꯎ ꯆꯠꯇꯔꯤ ꯌꯦ ꯁꯨ
ꯍꯣꯏ ꯅꯪ
ꯂꯣꯛ ꯇꯥꯛ ꯆꯠ
ꯖꯥꯅ ꯇꯥꯗꯦꯅꯦ ꯑꯥ
ꯃꯣꯏꯞ ꯃꯣꯏ ꯄꯩꯁꯁꯨ ꯌꯥꯝ ꯂꯧꯋ ꯂꯧ ꯂꯥꯎꯔꯣꯏꯕ ꯀꯩꯅꯣꯗꯣ ꯒꯦꯁ ꯍꯥꯎꯁ ꯍꯥꯏꯒꯗ꯭ꯔꯥ ꯅꯠꯇ꯭ꯔꯥ
ꯑꯥ ꯒꯦꯁ ꯍꯥꯎꯁ ꯂꯩꯕꯅꯦ ꯇꯨꯝꯕꯁꯨ ꯌꯥꯕꯅꯦ ꯑꯗꯨꯗ
ꯑꯗꯨ ꯆꯥꯛ
ꯆꯅꯤ ꯆꯅꯤꯔꯥ ꯂꯧꯕꯅꯦ ꯃꯤ ꯑꯃꯗ
ꯃꯤ ꯑꯃꯗꯁꯨ ꯂꯥꯎꯋꯦ ꯑꯗꯨ ꯑꯈꯣꯏꯅ ꯄꯨꯂꯥꯞ ꯂꯥꯎꯋꯦ ꯍꯥꯏꯔꯁꯨ ꯑꯗꯨꯝ ꯂꯤꯁꯤꯡ ꯑꯟ ꯑꯃ ꯑꯅꯤꯗꯨꯝ ꯄꯤꯔꯒ ꯃꯤꯗꯣ
ꯇꯔꯥ ꯇꯔꯥꯃꯉꯥ ꯑꯗꯨꯝ ꯇꯔꯥꯃꯉꯥ ꯐꯥꯎ ꯑꯗꯨꯝ ꯆꯟꯕꯅꯦꯕ ꯃꯣꯏꯒꯤꯗꯣ
ꯑꯣ
ꯆꯠꯁꯦ ꯃꯤ ꯇꯔꯥꯒꯨꯝꯕ ꯑꯩꯈꯣꯏ ꯄꯨꯜꯂꯒ
ꯌꯥꯑꯦ ꯌꯥꯏ
ꯒꯥꯔꯤ ꯂꯩꯗ꯭ꯔꯁꯨ ꯀꯩꯅꯣꯗꯣ ꯃꯦꯖꯤꯛ ꯆꯠꯄꯗꯣ ꯂꯥꯏꯟꯗ
ꯑꯥ
ꯂꯥꯏꯟꯗ ꯆꯠꯄꯅ ꯍꯣꯡꯉꯦ ꯍꯥꯏꯌꯦ
ꯍꯣꯏ ꯂꯥꯏꯟꯗꯁꯨ ꯆꯠꯄ ꯌꯥꯏ
ꯂꯥꯏꯟꯗ ꯆꯥꯠꯕꯗꯤ ꯂꯨꯄꯥ ꯌꯥꯡꯈꯩ ꯚꯔꯥꯗꯣ ꯂꯨꯄꯥ ꯌꯥꯡꯈꯩ ꯂꯧꯋꯦ ꯍꯥꯏꯌꯦ
ꯑꯥ
ꯂꯨꯄꯥ ꯌꯥꯡꯈꯩꯔꯥ ꯅꯤꯐꯨꯔꯥ ꯂꯧꯋꯦ ꯍꯥꯏꯌꯦ
ꯑꯥ
ꯑꯗꯨꯗꯤ ꯂꯥꯏꯟꯗ ꯆꯠꯄꯅ ꯐꯩꯌꯦꯕ
ꯎꯝ
ꯒꯥꯔꯤꯗ ꯆꯠꯂꯗꯤ ꯒꯥꯔꯤ ꯃꯆꯥꯗ ꯆꯠꯂꯗꯤ ꯑꯩꯈꯣꯏ ꯏꯁꯥꯒꯤ ꯒꯥꯔꯤ ꯂꯩꯥꯔꯒ ꯆꯠꯂꯗꯤ ꯐꯩ ꯑꯗꯨ ꯔꯦꯟ ꯔꯦꯟꯇꯤꯡ ꯇꯧꯔꯒ ꯗꯤ ꯄꯩꯁꯥ ꯌꯥꯝ ꯆꯪꯉꯥꯅꯤꯕ ꯊꯥꯎꯒꯤꯁꯨ ꯂꯥꯏꯟꯗ ꯆꯠꯄꯗꯤ ꯑꯗꯨꯝ ꯈꯔ ꯈꯔ ꯍꯣꯡꯅ ꯆꯠꯄ ꯌꯥꯏꯑꯦꯕ
ꯑꯩꯗꯤ ꯁꯟꯗꯦꯗ ꯀꯩꯅꯣꯁꯨ ꯆꯠꯁꯦ ꯍꯥꯏꯕꯅꯦ ꯒ꯭ꯔꯨꯞꯇ ꯇꯝꯔꯥꯏ ꯑꯩꯈꯣꯏ ꯅꯍꯥꯟ ꯆꯠꯄ ꯃꯐꯝꯗꯣ
ꯎꯝ ꯑꯁ ꯑꯗꯨꯗꯗꯤ ꯆꯠꯅꯤꯡꯗ꯭ꯔꯦꯗ ꯑꯩꯗꯤ ꯆꯠꯈ꯭ꯔꯕꯅꯤꯅ ꯌꯥꯝꯅ ꯆꯠꯅꯤꯡꯕꯗꯤ ꯐꯥꯎꯗꯦ
ꯆꯠꯁꯦ ꯃꯣꯏꯒꯤ ꯈꯨꯟꯗꯨ
ꯑꯥ
ꯌꯥꯝ ꯐꯖꯩꯑꯦꯕ
ꯑ
ꯑꯗꯨꯒꯤ ꯈꯔꯁꯨ ꯁꯦꯝꯔꯕꯅꯤꯅ
ꯑꯥ
ꯑꯩꯗꯤ ꯆꯠꯅꯤꯡꯕꯅꯦꯕ
ꯑꯣ
ꯑꯩꯈꯣꯏꯗꯤ ꯆꯠꯁꯦ ꯍꯥꯏꯕꯅꯦ ꯃꯣꯏꯅ ꯆꯠꯅꯤꯡꯗꯦ ꯅ ꯍꯥꯏꯕꯒꯤ
ꯎꯝ
ꯏꯊꯟꯗꯗꯤ ꯆꯠꯄ ꯌꯥꯏꯗꯅ
ꯍꯣꯏ
ꯑꯗꯨꯒꯤꯅꯤꯗ
ꯍꯥ ꯍꯥ ꯋꯥꯔꯦꯗꯥ
ꯉꯁꯤ ꯀꯣꯂꯦꯖ ꯀꯣꯂꯦꯖ ꯆꯠꯄꯥꯁꯦ
ꯎꯝ
ꯆꯠꯊꯣꯛ ꯆꯠꯁꯤꯟ ꯒꯥꯔꯤꯗ ꯐꯝꯃꯦ ꯍꯥꯏꯔꯒꯁꯨ ꯂꯦꯞꯄꯗꯣ
ꯎꯝ
ꯌꯥꯝ ꯀꯨꯏꯅ ꯂꯦꯞꯄꯒ ꯉꯥꯏꯕꯅꯤ
ꯃꯥꯒꯤ ꯒꯥꯔꯤꯗꯤ ꯃꯥ ꯃꯥ ꯃꯥꯒꯤ ꯒꯥꯔꯤꯗꯣ ꯆꯥꯎꯁꯨ ꯆꯥꯎꯕꯅꯤꯅꯀꯣ
ꯑꯥ
ꯄꯝꯕꯗꯤ ꯅꯨꯡꯉꯥꯏꯇꯕꯅꯦ ꯑꯁꯦꯡꯕ
ꯑꯣ ꯍꯣꯏ
ꯑꯦꯛꯇꯤꯚꯒꯨꯝꯕ ꯁꯀꯨꯇꯤꯒꯨꯝꯕꯅ ꯐꯃꯗꯤ ꯅꯨꯡꯉꯥꯏꯕꯅꯦ ꯃꯅꯤꯡꯒꯤꯗꯤ
ꯑꯥ ꯋꯥꯡꯕꯅꯤꯅꯀꯣ ꯁꯤꯠꯇꯧ ꯋꯥꯡꯕꯅꯤꯅ ꯌꯥꯝ ꯍꯥꯏꯌꯦꯕ
ꯅꯨꯡꯉꯥꯏꯇꯕꯅꯦ ꯊꯧꯕꯕꯨꯗꯤ ꯅꯨꯡꯉꯥꯏꯒꯅꯤ
ꯎꯝ
ꯑꯗꯨꯅ ꯑꯗꯨ ꯃꯅꯤꯡ ꯐꯝꯕꯗꯨꯗꯤ ꯑꯦꯛꯇꯤꯚꯅ ꯅꯨꯡꯉꯥꯏꯔꯕ
ꯑꯥ
ꯅꯨꯄꯤꯗꯤ ꯐꯪꯗꯕ꯭ꯔꯣꯅꯦ ꯀꯣꯂꯦꯖꯇ
ꯑꯈꯣꯏ ꯑꯈꯣꯏ ꯀ꯭ꯂꯥꯁꯃꯦꯠꯇ ꯎꯅꯕ꯭ꯔꯥ
ꯅꯍꯥꯟ ꯑꯩꯗꯤ ꯃꯤꯌꯥꯝ ꯎꯅꯕꯅꯦ ꯎꯅꯔꯦꯕ
ꯀꯩ ꯀꯩ ꯀꯅꯥ ꯀꯅꯥ ꯀꯩ ꯃꯤꯡꯗꯤ ꯄꯥꯜꯂꯨꯔꯅꯨ
ꯎꯝ ꯃꯤꯡꯗꯤ ꯈꯪꯗꯦꯗ ꯑꯩꯁꯨ ꯍꯣꯏ ꯀꯣꯂꯦꯖ ꯀꯩꯅꯣ ꯇꯧꯔꯁꯨ ꯃꯤꯡꯗꯤ ꯑꯩꯈꯣꯏꯗꯤ ꯈꯪꯗꯦ
ꯋꯥꯗꯤ ꯉꯥꯡꯅꯕ꯭ꯔꯣ ꯑꯗꯣ
ꯋꯥꯁꯨ ꯉꯥꯡꯅꯗꯦ ꯆꯍꯤ ꯑꯍꯨꯝ ꯀꯣꯂꯦꯖꯇ ꯄꯨꯟꯅꯔꯁꯨ ꯄꯨꯜꯂꯁꯨ
ꯂꯣꯒꯤꯗꯤ ꯐꯖꯅꯗꯤ ꯇꯧꯔꯅꯤꯗ ꯃꯣꯏꯗꯤ ꯆꯍꯤ ꯃꯉꯥ ꯄꯨꯟꯕꯅꯤꯅꯣ ꯀꯣ ꯑꯗꯨ ꯃꯔꯛꯇ ꯑꯩ ꯆꯪꯗꯣꯏꯅꯦꯕ
ꯎꯝ
ꯆꯍꯤ ꯃꯉꯥꯒꯤ ꯃꯔꯛꯇꯨꯗ ꯑꯩꯅ ꯐꯣꯔꯠ ꯐꯤꯞ ꯁꯦꯃꯤꯁꯇꯔꯗ ꯆꯪꯉꯛꯇꯣꯏꯅꯦꯕ
ꯎꯝ ꯀ ꯀꯥꯕ ꯍꯥꯎ ꯀꯥꯕ ꯍꯥꯎꯕ ꯃꯇꯝꯗꯗꯤ ꯅꯪ ꯈꯔꯗꯤ ꯋꯥꯔꯅꯤꯗꯥ ꯑꯗꯨꯗꯤ
ꯀꯩ ꯋꯥꯗꯦꯕ ꯑꯉꯥꯡꯁꯤꯡꯕꯨꯣ
ꯍꯣꯏ ꯑꯉꯥꯡꯁꯤ ꯑꯉꯥꯡꯗꯤ ꯑꯉꯥꯡꯕꯅꯤꯅ
ꯀꯔꯤ ꯀꯥꯏꯗꯅ ꯑꯩꯒꯤ ꯈꯨꯠꯇ ꯂꯣꯏ ꯂꯩꯔꯦ ꯀꯩꯅꯣ
ꯎꯝ ꯅꯪꯅ ꯑꯣꯔ ꯅꯪꯅ ꯀꯩꯅꯣ ꯑꯣꯔꯒꯅꯥꯏꯁꯀꯨꯝꯕ ꯇꯧꯔꯒ ꯅꯪꯅ ꯆꯤꯌꯔꯃꯦꯟꯒꯨꯝꯕ ꯑꯣꯏꯔꯣ ꯂꯧꯒꯤ ꯂꯧꯒꯤꯁꯨ ꯂꯩꯗꯅ ꯑꯩꯈꯣꯏ꯫
ꯑꯥ ꯂꯣꯒꯤ ꯑꯥ
ꯅꯪꯁꯨ ꯂꯩꯈ ꯂꯦꯄꯑꯣ꯫
ꯑꯗꯨꯗꯁꯨ ꯑꯦꯁ ꯇꯤ ꯀꯣꯇꯥ ꯂꯩꯕ꯭ꯔꯣ꯫
ꯂꯩꯒꯅꯤꯗ ꯑꯩꯈꯣꯏ ꯀꯩꯅꯣ ꯇꯤ ꯑꯦꯁ ꯌꯨ꯫ ꯇꯤ ꯑꯦꯁ ꯌꯨꯒꯤ ꯑꯃ ꯂꯩꯕꯅꯦ꯫
ꯎꯝ꯫
ꯇꯤ ꯑꯦꯁ ꯌꯨ ꯖꯦ ꯇ ꯁꯤ ꯌꯨ ꯑꯗꯨꯝ ꯂꯣꯏꯅ ꯄꯨꯟꯕꯅꯦ꯫
ꯍꯣꯏꯗ ꯂꯩꯕ ꯌꯥꯏꯒꯦ꯫
ꯎꯝ ꯂꯦꯄꯣ ꯂꯦꯄꯣ꯫ ꯕꯣꯠ ꯂꯦꯄꯗꯨꯁꯨ ꯈꯔꯗꯤ ꯆꯪꯉꯦ ꯍꯥꯏꯕꯅꯦ ꯄꯩꯁꯥꯗꯣ꯫
ꯑ ꯀꯨꯟ ꯀꯨꯟꯊ꯭ꯔꯥꯒꯨꯝꯕꯗꯤꯀꯣ꯫
ꯅꯍꯥꯟ ꯇꯦꯁꯌꯨꯒꯤ ꯂꯦꯞꯄ ꯃꯇꯝꯗꯗꯤ ꯂꯥꯛ ꯌꯥꯎꯋꯦ ꯍꯥꯏꯌꯦ꯫
ꯍꯣꯏ ꯑꯣꯏꯔꯝꯃꯁꯨ ꯌꯥꯏ ꯑꯥ ꯑꯃ ꯑꯃ ꯌꯧꯕꯁꯨ ꯌꯥꯏ꯫
ꯏꯁꯇꯨꯗꯦꯟꯗꯜ ꯆꯥꯝꯃꯒꯨꯝꯕ ꯆꯅꯤꯒꯨꯝꯕꯟ ꯌꯦꯟ ꯌꯦꯟꯕꯗꯣ ꯆꯥꯝꯃꯉꯥ ꯈꯛꯇ ꯆꯅꯤ ꯈꯛꯇ ꯌꯦꯜꯂꯁꯨ ꯃꯤꯗꯣ ꯌꯦꯟꯕꯅꯤꯅꯀꯣ꯫
ꯑꯥ꯫
ꯂꯥꯛꯇꯗꯤ ꯌꯥꯎꯋꯦꯅꯗꯤ ꯍꯥꯏꯌꯦ꯫
ꯑꯗꯣ ꯑꯁꯤꯒꯤ ꯃꯇꯥꯡꯁꯦ ꯉꯥꯡꯗꯤ ꯉꯥꯡꯕ ꯌꯥꯗꯕꯅꯦ꯫
ꯎꯝ꯫
ꯀꯩꯅꯣꯒꯤ ꯃꯇꯥꯡꯁꯦ꯫
ꯑꯗꯨꯝ ꯅꯨꯡꯉꯥꯏꯕ ꯋꯥꯔꯤꯅꯤꯗ꯫
ꯎꯝ꯫ ꯍꯣꯏꯗ ꯍꯣꯏꯗ ꯅꯨꯡꯉꯥꯏꯗꯤ ꯅꯨꯡꯉꯥꯏꯕ ꯋꯥꯔꯤꯅꯤ꯫ ꯇꯦꯟ ꯁꯦꯃꯤꯁꯇꯔ ꯐꯥꯎꯅꯤꯅꯦ ꯀꯥꯗꯣꯏꯁꯦ ꯑꯩꯈꯣꯏꯁꯦ꯫
ꯎꯝ ꯇꯦꯟ ꯁꯦꯃꯤꯁꯇꯔ ꯐꯥꯎꯔꯕ꯫
ꯑꯥ꯫
ꯑꯁ ꯑꯗꯨꯗꯤ ꯅꯪꯅ ꯆꯪꯗꯣꯏꯁꯦ ꯐꯣꯔꯠ ꯁꯦꯃꯤꯁꯇꯥꯔ꯫
ꯐꯤꯞꯇ
ꯐꯤꯞꯇꯥ
ꯑꯥ꯫
ꯑꯗꯨꯗꯤ ꯐꯤꯠ ꯅꯪ ꯀꯥꯗꯣꯁꯦ ꯃꯉꯥ ꯅꯠꯇ꯭ꯔꯣ꯫ ꯐꯤꯐꯇꯗꯒꯤ ꯇꯔꯥ ꯐꯥꯎ ꯐꯤꯞꯇ ꯆꯪꯉꯤꯗꯅ꯫ ꯐꯤꯞ ꯁꯤꯛꯁ ꯁꯚꯦꯟ ꯑꯩꯠ ꯅꯥꯏꯟ ꯇꯦꯟ ꯑꯗꯨꯗꯤ ꯇꯔꯨꯛ ꯅꯠꯇ꯭ꯔꯣ꯫
ꯎꯨꯝ ꯑ ꯇꯔꯨꯛ ꯆꯍꯤꯅ ꯑꯍꯨꯝ
ꯆꯍꯤꯅ ꯑꯍꯨꯝ ꯆꯠꯆꯥ ꯄꯩꯁꯥ ꯄꯩꯁꯥꯗꯤ ꯑꯗꯨꯝ ꯑꯦꯠꯃꯤꯁꯟꯗꯨꯅ ꯑꯗꯨꯝ ꯄꯨꯂꯞ ꯂꯣꯏꯁꯤꯜꯂꯕ꯭ꯔꯥ꯫
ꯂꯣꯏꯁꯤꯜꯂꯥꯕ ꯃꯥꯂꯦ ꯍꯣꯏ꯫ ꯑꯗꯣ ꯑꯦꯛꯖꯥꯝ ꯐꯣꯔꯝ ꯐꯤꯜ ꯑꯞꯀꯨꯝꯕꯗꯗꯤ ꯈꯔꯗꯤ ꯆꯪꯗꯤ ꯆꯪꯒꯗꯕꯗꯤ ꯃꯥꯜꯂꯦ‌꯫
ꯑꯣ ꯆꯍꯤ ꯆꯍꯤ ꯈꯨꯗꯤꯡꯕꯨꯗꯤ ꯆꯍꯤ ꯈꯨꯗꯤꯡꯕꯨꯗꯤ ꯑꯦꯃꯤꯁꯟꯕꯨꯗꯤ ꯇꯧꯒꯅꯤꯀꯣ ꯆꯍꯤ ꯈꯨꯗꯤꯡ
ꯑꯥ ꯆꯍꯤ ꯈꯨꯗꯤꯡꯒꯤ ꯇꯧꯕꯅꯦ꯫
ꯎꯝ꯫
ꯌꯥꯏꯗ ꯌꯥꯝꯗꯕꯅꯤꯅ ꯀꯥꯏꯗꯦꯗ
ꯌꯥꯏꯗ ꯌꯥꯏꯗ ꯅꯪ ꯀꯩꯅꯣꯗꯨꯗꯤ ꯍꯥꯏꯗꯤ ꯍꯥꯏꯈ꯭ꯔꯕꯣ ꯀꯣꯂꯦꯖ ꯀꯥꯔꯅꯤꯅ
ꯍꯣꯏ ꯍꯥꯏꯈ꯭ꯔꯦ
ꯃꯣꯢꯗꯤ ꯀꯃꯥꯏ ꯍꯥꯏꯔꯤ